ꯆꯨꯝꯃꯦ
ꯍꯜꯂꯣ ꯍꯦ ꯍꯣꯏ ꯆꯥꯔꯦ ꯆꯥꯔꯦ
ꯀ꯭ꯔꯤ ꯌꯦꯟꯁꯥꯟ ꯆꯥꯕ꯭ꯔꯣ
ꯉꯁꯤꯁꯦ ꯔꯥꯁꯃꯥ ꯑꯣꯏꯅ ꯇꯧꯔꯦ ꯅꯣꯏꯗꯤ
ꯑꯩꯈꯣꯏꯅ ꯃꯇꯥꯔ
ꯑꯁ ꯈꯔ ꯃꯥꯟꯅꯩꯌꯦ ꯑꯗꯨꯗꯤ
ꯅꯨꯡꯉꯥꯏꯕ꯭ꯔꯣ ꯉꯁꯤꯒꯤꯗꯤ
ꯅꯨꯡꯉꯥꯏꯕ ꯅꯨꯡꯉꯥꯏꯇꯕ ꯈꯪꯗꯦ ꯂꯣꯏꯔꯦꯗꯅ
ꯑꯪ ꯐꯖꯅ ꯇꯧꯋꯦꯅꯦ
ꯐꯖꯅ ꯇꯧꯗ꯭ꯔꯦ ꯑꯩꯗꯣ ꯑꯁ ꯇꯦꯂꯦꯟ ꯂꯩꯗꯕꯅꯤꯅ ꯕꯦꯔꯥ ꯂꯩꯔꯦꯅꯦ
ꯌꯥꯔꯦꯗ ꯂꯣꯏꯈ꯭ꯔꯕꯨꯗꯨ
ꯑ ꯈꯪꯗ꯭ꯔꯦ ꯈꯪꯗ꯭ꯔꯦ ꯑꯩ ꯑꯗꯨꯒꯨꯝꯕꯗꯨꯁꯨ ꯍꯌꯦꯡꯁꯦ ꯎꯝ ꯍꯌꯦꯡꯁꯦ ꯍꯌꯦꯡꯗꯤ ꯌꯦꯟ ꯇꯧꯗꯧ ꯃꯥꯜꯂꯦ ꯁꯟꯗꯦꯅꯤꯅ ꯅꯣꯏꯗꯤ
ꯃꯥꯟꯅꯩ ꯃꯥꯟꯅꯩ ꯑꯩꯈꯣꯢꯁꯨ
ꯆꯥꯔꯖꯔ ꯆꯠꯂꯣꯏꯗ꯭ꯔꯣ
ꯀꯃꯥꯏꯅ ꯇꯧꯔꯤꯕꯣ ꯍꯧꯖꯤꯛ ꯒꯥꯟꯗꯤ
ꯑꯗꯨꯝ ꯅꯨꯡꯉꯥꯏ ꯍꯥꯏꯇꯥꯔꯦꯗ ꯅꯣꯏ ꯆꯥꯔꯁ ꯆꯠꯂꯣꯏꯗ꯭ꯔꯣ ꯍꯌꯦꯡ
ꯆꯥꯔꯁꯕꯨꯗꯤ ꯆꯠꯅꯤꯌꯦ ꯈꯔ ꯐꯔꯛ ꯇꯥꯕꯅꯤꯅꯦ
ꯑꯣ ꯑꯣꯀꯦ ꯑꯣꯀꯦ ꯆꯥꯔꯋꯁꯨꯨ ꯃꯔꯛ ꯆꯠꯂꯣꯍꯦ ꯑꯁ ꯃꯤ ꯌꯥꯝꯃꯦꯍꯦ ꯑꯩꯈꯣꯏ ꯑꯉꯥꯡꯁꯤꯡ ꯀ꯭ꯂꯥꯁ ꯑꯦꯂꯚꯦꯟ ꯇꯨꯋꯦꯐ ꯀꯥꯕ ꯂꯥꯛꯄ ꯅꯨ ꯑꯉꯥꯡꯁꯤꯡ ꯀꯣ ꯆꯥꯔꯖ ꯊꯜꯂꯦ ꯍꯟꯗꯛꯇꯤ
ꯑꯁ ꯗꯨꯨꯝ ꯂꯥꯛꯑꯣ ꯀꯩꯅꯣ ꯅꯠꯇ꯭ꯔ ꯑꯗꯨꯝ ꯒꯥꯔꯤꯅꯁꯨ ꯑꯩꯈꯣꯏꯅ ꯆꯠꯃꯤꯟꯅꯒꯗꯧꯕꯕꯨ
ꯍꯪꯗꯤ ꯍꯪꯗꯦꯀꯣ ꯑꯩꯈꯣꯏ ꯂꯥꯛ ꯀꯔꯤ ꯂꯥꯛꯇꯕ꯭ꯔꯥꯅ
ꯅꯍꯥꯟ ꯑꯃꯨꯛ ꯇꯧꯕ ꯗ ꯍꯪꯗꯤ ꯍꯪꯏ ꯍꯟꯗꯛꯇꯤ ꯍꯪꯗꯦꯗ ꯅꯍꯟꯗꯨꯗꯤ ꯑꯗꯨꯝ ꯍꯪꯉꯤ ꯅꯣꯏ ꯑꯩꯈꯣꯏ ꯁꯟꯗꯦ ꯑꯗꯨꯝ ꯁꯟꯗꯦ ꯑꯃꯅꯤꯗꯨꯗꯤ
ꯑꯩ ꯈꯔ ꯐꯔꯛ ꯇꯥꯕꯅꯤꯅꯦ ꯃꯣꯏ ꯂꯥꯛꯄꯁꯨ ꯆꯥꯛꯄꯤꯕꯁꯨ ꯈꯔ ꯐꯔꯛ ꯇꯥꯅꯕꯒꯤ
ꯅꯨꯃꯤꯠ ꯈꯨꯗꯤꯡ ꯆꯠꯇ꯭ꯔꯁꯨ ꯑꯗꯨꯝ ꯃꯔꯛ ꯂꯩꯗꯅ ꯆꯥꯔꯖ ꯆꯠ ꯇꯕꯁꯦ ꯐꯠꯇꯤ ꯐꯠꯇꯕꯅꯦꯍꯦ
ꯑꯗꯨꯕꯨꯗꯤ ꯍꯣꯏꯅꯦ ꯁꯤꯗ ꯑꯗꯨꯝ ꯄꯥꯔꯊꯅꯥ ꯇꯧꯔꯗꯤ ꯀꯩꯁꯨ ꯀꯥꯏꯗꯦꯗ
ꯀꯥꯏꯗ꯭ꯔꯁꯨ ꯆꯔꯖ ꯆꯠꯄꯒ ꯑꯗꯨꯗ ꯂꯩꯔꯒ ꯄ꯭ꯔꯊꯅꯥ ꯇꯧꯕ ꯈꯦꯠꯅꯩꯌꯦ
ꯍꯣꯏ ꯈꯦꯠꯄꯨꯗꯤ ꯈꯦꯠꯅꯩ ꯑꯗꯨ ꯃꯇꯝ ꯃꯥꯅꯗ꯭ꯔꯗꯤ ꯀꯔꯤ ꯀꯔꯤꯗꯤ ꯎꯄꯥꯌ ꯂꯩ ꯑꯩꯈꯣꯏꯅ ꯉꯝꯕꯁꯨ ꯅꯠꯇꯦ
ꯅꯣꯡ ꯍꯣꯁꯇꯦꯜꯗꯣ ꯕꯦꯔꯥꯅꯤꯍꯦ ꯀꯔꯤꯅꯣ ꯄꯩꯁꯥꯅ ꯈꯨꯌꯥꯝ ꯑꯃ ꯂꯧꯔ ꯃꯥꯅ ꯇꯧꯔꯤꯅ
ꯎꯄꯥꯏ ꯂꯩꯇꯦ ꯕꯣꯜ ꯍꯟꯗ꯭ꯔꯗꯤ ꯊꯣꯛꯄꯁꯨ ꯌꯥꯗꯦ
ꯑꯩꯈꯣꯏꯗ ꯂꯩꯕ ꯂꯥꯛꯑꯣ ꯍꯥꯏꯔꯁꯨ ꯂꯥꯛꯅꯤꯡꯗꯦ ꯍꯥꯏ ꯅꯍꯥꯟꯗꯤ
ꯅꯣꯏꯒꯤꯅ ꯍꯦꯟꯅ ꯂꯩꯅꯤꯡꯗꯦ ꯅꯣꯏꯗ ꯂꯩꯕ ꯁꯨꯛꯇꯤ ꯑꯩꯈꯣꯏꯗ ꯂꯩꯒꯦ
ꯀꯩꯒꯤ
ꯅꯣꯏꯗꯤ ꯀ꯭ꯔꯤ ꯗꯨꯛ ꯂꯥꯞꯄꯗꯨ ꯈꯣꯡꯅ ꯅꯨꯡꯇꯤ ꯀꯅꯅꯥ ꯆꯠꯀꯦꯔꯥ
ꯅꯣꯏ ꯅꯣꯏꯁꯨ ꯀꯩ ꯑꯗꯨꯝ ꯃꯥꯟꯅꯩꯕꯣ
ꯑꯗꯨꯒ ꯅꯣꯏ ꯔꯨꯝꯒ ꯑꯩꯈꯣꯏꯒꯤ ꯂꯩꯐꯝꯗꯣ ꯌꯦꯡꯔꯗꯤ ꯑꯩꯈꯣꯏꯅ ꯌꯥꯝ ꯅꯨꯡꯉꯥꯏꯌꯦ
ꯎꯝ ꯅꯣꯏ ꯀꯝꯄꯥꯎꯟꯁꯨ ꯂꯩꯗꯕ ꯑꯗꯨ ꯅꯨꯡꯉꯥꯏ ꯍꯥꯏꯒꯦꯔꯣ
ꯂꯩꯇ꯭ꯔꯁꯨ ꯁꯤꯗꯤ ꯌꯦꯡꯉꯣꯅꯦ ꯂꯣꯏꯅ ꯐꯪꯉꯦ ꯅꯪ ꯍꯦꯛ ꯊꯣꯛꯄꯒꯥ ꯗꯨꯀꯥꯟꯗꯨꯗ ꯌꯥꯝ ꯂꯩꯑꯦꯕ
ꯑꯈꯣꯏꯁꯨ ꯂꯩꯅꯥ ꯑꯗꯨꯗꯤ
ꯂꯩꯔꯁꯨ ꯅꯣꯏ ꯍꯦꯛ ꯊꯣꯛꯄ ꯂꯩꯇꯦ ꯈꯔ ꯆꯠꯂꯤꯌꯦ ꯑꯩꯈꯣꯏꯗꯤ ꯍꯦꯛ ꯀꯨꯝꯕꯒꯅꯤ ꯍꯥꯏꯁꯦ ꯅꯪ ꯍꯦꯛ ꯃꯈꯥ ꯍꯦꯛ ꯀꯨꯝꯕꯒ ꯗꯨꯀꯥꯟ ꯃꯔꯤ ꯃꯉꯥ ꯂꯩꯔꯥꯅꯤ ꯇꯔꯨꯛ ꯇꯔꯦꯠ ꯗꯨꯝ ꯁꯨꯔꯦ ꯗꯨꯛ ꯍꯣꯇꯦꯜꯗꯤ ꯀ꯭ꯔꯤ ꯀ꯭ꯔꯤ ꯂꯣꯏꯅ
ꯂꯩꯕꯗꯤ ꯁꯤꯗꯅꯗꯤ ꯅꯨꯡꯉꯥꯏꯔꯦꯗ ꯆꯠꯊꯣꯛ ꯆꯠꯁꯤꯟꯒꯤ ꯈꯔ ꯋꯥꯕ ꯋꯥ ꯈꯛꯇꯅꯤꯗ
ꯍꯣꯌ ꯅꯪꯁꯦ ꯑꯗꯨꯝ ꯂꯩꯈ꯭ꯔꯕꯅꯤꯅ ꯅꯨꯡꯉꯥꯏꯔꯝꯅꯤ ꯑꯗꯨꯝ ꯂꯩꯈ꯭ꯔꯗꯤ ꯅꯨꯡꯉꯥꯏꯕꯅꯦꯗ
ꯎꯝ ꯎꯝ
ꯍ ꯍ ꯅꯣꯏ ꯍꯥ
ꯑꯣꯛꯇꯣꯕꯔꯗꯤ ꯊꯣꯛꯀꯦꯔꯣ
ꯍꯥꯏ
ꯆꯨꯝꯃꯩ ꯒꯥꯔꯤ ꯑꯃ ꯊꯤꯔꯣꯅꯦ ꯒꯥꯔꯤ ꯃꯆꯥ
ꯅꯪ ꯂꯧꯒꯦꯔꯣ
ꯍꯣꯏ ꯊꯥꯔꯇꯤ ꯐꯥꯏꯚ ꯐꯣꯔꯇꯤ ꯑꯗꯨꯋꯥꯏꯒꯤ
ꯒꯨꯋꯥꯍꯥꯇꯤꯗ ꯆꯠꯁꯦ ꯍꯦ ꯌꯥ ꯑꯗꯨꯗ ꯆꯠꯁꯦ
ꯆꯠꯇ꯭ꯔꯗꯤ ꯐꯪꯉꯣꯏꯗ꯭ꯔꯣ ꯍꯥꯏꯁꯦ
ꯑ ꯍꯣꯏ ꯏꯁꯇꯣꯔꯗ ꯍꯧꯖꯤꯛ ꯑꯗꯨꯝ ꯐꯖꯅ ꯑꯩꯈꯣꯏꯅ ꯑꯗꯨꯝ ꯆꯠꯂꯒ ꯂꯧꯗꯧꯕꯅꯦ
ꯐꯪꯕꯨ ꯐꯪꯒꯦꯔꯣꯅꯦ
ꯑꯩ ꯀꯣ ꯑꯗꯨꯗꯗꯤ ꯏꯁꯇꯣꯔ ꯑꯆꯧ ꯑꯆꯧꯕ ꯂꯩ ꯅꯪ ꯐꯣꯔꯇꯤ ꯀꯦ ꯑꯗꯨꯋꯥꯏꯒꯤꯗꯤ ꯑꯁ ꯌꯥꯝ ꯑꯍꯟꯕ ꯐꯪꯉꯅꯤ
ꯑꯩ ꯏꯄꯥꯗꯥ ꯍꯥꯏꯔꯒꯥ ꯌꯦꯡꯉꯣ ꯍꯥꯏꯌꯦ ꯃꯅꯥ
ꯎꯝ ꯑꯣꯀꯦ ꯑꯣꯀꯦ ꯑꯗꯨꯗꯤ ꯁꯨꯇꯤ ꯂꯩꯕ ꯃꯇꯝꯗꯀꯣ ꯆꯠꯄ ꯌꯥꯏ
ꯎꯝ
ꯁꯨꯇꯤ ꯂꯩꯕ ꯃꯇꯝꯅ ꯆꯠꯁꯦ ꯍꯣꯏꯍꯣꯏ ꯍꯣꯏ ꯅꯪꯅꯥ ꯆꯠꯅꯤꯡꯔꯁꯨ ꯑꯩꯈꯣꯏ ꯀꯩꯅꯣ ꯅꯨꯄꯥ ꯑꯩꯈꯣꯏ ꯇꯤꯃꯣ ꯑꯃꯒ ꯕꯔꯥ ꯑꯗꯨꯝ ꯂꯥꯏꯟꯗ ꯍꯜꯂꯛꯄꯗꯤ ꯑꯗꯨꯝ ꯍꯜꯂꯛꯑꯅꯤꯅ ꯑꯗꯨꯝ ꯆꯠꯄꯗ ꯀꯩꯅꯣ ꯊꯥꯔꯇꯤ ꯐꯥꯏꯚ ꯔꯦꯟꯖꯀꯤꯁꯨ ꯅꯪ ꯍꯧꯖꯤꯛ ꯀꯩꯅꯣ ꯑꯦꯟ ꯑꯦꯟꯇꯣꯛ ꯑꯦꯟꯇꯣꯛꯇꯣ ꯐꯣꯔꯠ ꯐꯣꯔꯇꯤꯒꯤ ꯐꯖꯕ ꯐꯪꯒꯅꯤ
ꯑꯦꯟꯇꯣꯛ ꯅꯥꯠꯇ꯭ꯔꯁꯨ ꯑꯗꯨꯝ ꯑꯦꯛꯇꯤꯕꯥ ꯑꯦꯛꯁꯦꯁ ꯈꯔ
ꯇꯣꯛ ꯑꯦꯟꯇꯣꯛ ꯑꯦꯟꯇꯣꯛ ꯂꯧꯑꯣ
ꯑꯦꯟꯇꯣꯞꯇꯤ ꯀꯔꯥꯝꯕ꯭ꯔꯣ
ꯑꯦꯟꯇꯣꯛꯇꯤ ꯃꯈꯣꯟ ꯀꯟꯕꯗꯣ ꯑꯦꯛꯇꯤꯕꯥ ꯃꯥꯟꯕꯗꯣ ꯂꯤꯛ
ꯑꯗꯨ ꯅꯠꯇ꯭ꯔꯁꯨ ꯍꯥꯏꯕꯗꯤ ꯑꯦꯛꯇꯤꯋꯥꯗꯤ ꯈꯔ ꯅꯧꯅ ꯐꯪꯉꯅꯤꯅ
ꯑꯦꯟꯇꯣꯛ ꯑꯦꯟꯇꯣꯛ ꯅꯪ ꯐꯨꯔꯇꯤ ꯋꯥꯏꯗ ꯐꯪꯉꯗꯤ ꯍꯦꯟꯅ ꯐꯔꯦ ꯀꯩꯅꯣ ꯑꯦꯟꯇꯣꯛꯇꯤ ꯀꯜꯂꯦ ꯃꯥꯁꯤ ꯀꯜꯂꯦ ꯍꯥꯏꯔꯗꯤ ꯍꯣꯏ ꯚꯥꯏꯠ ꯑꯗꯨꯒꯨꯝꯕ ꯅꯠꯇꯦꯕ ꯑꯦꯛꯇꯤꯚꯥꯒ ꯆꯞ ꯃꯥꯟꯅꯩꯕ ꯑꯗꯨ ꯑꯣꯏꯔꯁꯨ ꯀꯩꯅꯣ ꯑꯗꯨꯝ ꯃꯥꯒꯤ ꯏꯟꯖꯤꯟ ꯀꯜꯂꯦꯕ ꯑꯗꯨꯒꯤ ꯁꯤ ꯆꯤꯡꯗ ꯆꯠꯄ ꯈꯣꯠꯄꯗꯤ ꯅꯨꯡꯉꯥꯏꯔꯅꯦꯕ ꯃꯣꯏꯗꯤ ꯑꯦꯟꯇꯣꯛ ꯗꯥꯏꯌꯣ ꯑꯦꯟꯇꯣꯛ ꯃꯣꯏ ꯑꯗꯨꯝ ꯈꯔ ꯃꯥꯟꯅꯕꯅꯦꯕ
ꯑꯦꯟꯇꯣꯀꯇꯤ ꯀꯅꯥꯒꯤ ꯂꯩꯒꯦ ꯖꯤꯅꯥ ꯀꯩꯅꯣꯒꯤꯒꯨꯝꯕ꯭ꯔꯣ
ꯎꯟ ꯑꯩꯈꯣꯏ ꯀ꯭ꯂꯥꯁꯇ ꯏꯟꯇꯣꯛ꫰ꯊꯧꯕ ꯎꯗꯦ ꯑꯥ ꯁꯤꯚꯤꯌꯣꯔ ꯊꯧꯕꯗꯣ ꯎꯕ꯭ꯔꯣ
ꯁꯤꯚꯤꯌꯣꯔ ꯊꯧꯕꯗꯣ ꯑꯦꯟꯇꯣꯛꯅꯦ ꯑꯗꯨꯝ ꯑꯦꯛ
ꯑꯌꯨꯛ ꯉꯟꯇꯥ ꯆꯠꯂꯒ ꯉꯁꯤ ꯑꯗꯨꯝ ꯍꯜꯂꯛꯄ ꯌꯥꯔꯅꯤꯀꯣ ꯂꯧꯔꯗꯤ
ꯎꯝ ꯌꯥꯏ ꯍꯜꯂꯥꯛꯄꯥ ꯌꯥꯏ
ꯍꯧꯖꯤꯛꯃꯛꯀꯤ ꯋꯥ ꯅꯠꯇꯦꯗ ꯑꯗꯨꯝ ꯅꯦꯛꯁ ꯌꯤꯛ ꯅꯦꯛꯁ ꯅꯦꯛꯁ ꯋꯤꯛꯀꯨꯝꯕ ꯀꯣ
ꯍꯣꯏ ꯍꯣꯏ ꯍꯣꯏ ꯍꯣꯏ ꯁꯨꯇꯤ ꯑꯗꯨꯝ ꯂꯩꯕ ꯃꯇꯝꯗꯀꯣ
ꯑꯣ
ꯅꯪꯁꯨ ꯑꯗꯨꯝ ꯑꯥ ꯑꯗꯨꯝ ꯀꯩꯅꯣ ꯅꯪ ꯆꯠꯅꯤꯡꯗ꯭ꯔꯁꯨ ꯑꯗꯨꯝ ꯑꯩꯈꯣꯏ ꯑꯗꯨꯝ ꯂꯧꯕꯤꯕ ꯌꯥꯏ ꯆꯠꯂꯒ
ꯍꯣꯢꯗꯥ ꯅꯧꯅꯥ ꯈꯪꯉꯅꯤꯗꯥ ꯌꯦꯡꯕ
ꯎꯝ ꯃꯐꯝ ꯑꯃ ꯑꯅꯤ ꯑꯗꯨꯝ ꯆꯠꯀꯅꯦꯕ ꯑꯗꯨꯒꯤꯅꯤꯗ ꯑꯃ ꯃꯐꯝ ꯈꯛꯇꯪ ꯃꯥ ꯆꯠꯂꯣꯏꯕ ꯏꯁꯇꯣꯔ ꯃꯣꯏ ꯀꯩꯅꯣ ꯑꯈꯣꯏ ꯏꯆꯤꯃꯣ ꯃꯣꯏ ꯃꯣꯏ ꯒꯥꯔꯤ ꯂꯧꯕ ꯆꯠꯄꯗ ꯑꯦꯟꯇꯣꯞ ꯑꯗꯨꯗꯤ ꯊꯔꯇꯤ ꯐꯥꯏꯚ ꯇꯖ ꯐꯣꯔ ꯐꯖ ꯐꯖꯕ ꯂꯩ ꯍꯥꯏ ꯃꯣꯏ ꯆꯠꯄꯗ ꯃꯣꯏ ꯑꯗꯨꯗ ꯂꯧꯕꯅꯦꯕ
ꯑꯗꯨ ꯑꯇꯣꯞꯄ ꯃꯤ ꯑꯇꯣꯞꯄ ꯒꯥꯔꯤ ꯂꯩꯗꯧꯕ ꯃꯤ ꯍꯪꯉꯨꯅꯦ ꯃꯤ ꯑꯅꯤ ꯒꯨꯝꯕ ꯄꯣꯔꯛꯑꯗꯤ ꯅꯣꯉꯥꯏꯅ
ꯃꯤ ꯑꯅꯤ ꯍꯥꯏꯗꯤ
ꯃꯤ ꯑꯇꯣꯞꯄ ꯂꯥꯏꯅꯤꯡꯕ ꯃꯤ ꯂꯩꯕ꯭ꯔꯁꯨ ꯍꯪꯉꯛꯑꯣꯕ
ꯑꯩꯈꯣꯏꯗꯤ ꯈꯪꯗꯦꯕ ꯑꯣꯅꯦꯁꯁꯨ ꯑꯃꯗꯁꯨ ꯂꯧꯒꯦꯗꯦ ꯍꯥꯏꯕꯅꯤ ꯑꯗ ꯒ꯭ꯌꯥꯟ ꯇꯗꯦ ꯃꯥꯅ ꯅꯦꯛꯁ ꯑꯥ ꯍꯟꯗꯛ
ꯃꯥ ꯂꯧꯗꯧꯕ ꯑꯣꯏꯔꯗꯤ ꯃꯥꯅ ꯂꯧꯕꯀꯟꯗ ꯄꯨꯂꯞ ꯂꯧꯃꯤꯟꯅꯕ ꯌꯥꯏꯅ
ꯃꯥꯖꯦ ꯅꯦꯛꯁ ꯅꯦꯛꯁ ꯌꯔ ꯑꯗꯨꯋꯥꯏꯗ ꯄ꯭ꯂꯥꯟ ꯇꯧꯔ
ꯑꯦꯁꯤꯌꯥꯟ ꯅꯠꯇ꯭ꯔꯁꯨ ꯃꯥꯥꯏ ꯏꯁꯀꯣꯂꯔꯁꯤꯞ ꯆꯪꯈ꯭ꯔꯦꯅ
ꯑꯗꯨ ꯑꯣꯏꯔꯁꯨ ꯈꯪꯗꯦ ꯃꯣꯏ ꯑꯃ ꯍꯟꯗꯛ ꯑꯃꯨꯛ ꯑꯦꯛꯁꯤꯗꯦꯟ ꯊꯣꯛꯄꯩ ꯈꯔ ꯋꯥꯗ ꯂꯩꯗꯅ
ꯑꯣ ꯑꯗꯨ ꯑꯇꯣꯞꯄ ꯁꯤꯅꯤꯌꯔꯒꯨꯝꯕ ꯂꯩꯒꯗꯧꯕ ꯃꯤ ꯅꯠꯇ꯭ꯔꯥ ꯑꯩꯈꯣꯏ ꯀ꯭ꯂꯥꯁꯃꯦꯠ ꯂꯩꯒꯗꯧ ꯃꯤꯒ
ꯎꯝ ꯅꯣꯏ ꯑꯗꯨꯝ ꯅꯪ ꯑꯃ ꯂꯩꯔꯣ ꯑꯩꯁꯨ ꯑꯗꯨꯝ ꯄꯨꯔꯛꯑꯗꯤ ꯑꯅꯤ ꯂꯩꯔꯗꯤ ꯑꯩꯈꯣꯏ ꯃꯔꯤ ꯑꯗꯨꯝ ꯆꯠꯄ ꯑꯗꯨꯒꯨꯝꯕ ꯑꯗꯨꯒꯨꯝꯕ ꯂꯩꯔꯁꯨ ꯑꯗꯨꯝ ꯆꯠꯄ ꯌꯥꯏ
ꯑꯩꯕꯨꯗꯤ ꯏꯄꯥꯅ ꯂꯧꯔꯁꯨ ꯍꯣꯏ ꯑꯗꯨꯗ ꯃꯇꯝ ꯈꯔ ꯌꯨꯁ ꯇꯧꯔꯅꯤꯡꯉꯗꯤ ꯇꯧꯋꯣ ꯑꯗꯨꯒ ꯃꯅꯤꯄꯨꯔ ꯌꯥꯏꯌꯦ
ꯑꯣ ꯃꯅꯤꯄꯨꯔ ꯑꯃꯨꯛ ꯀꯩꯅꯣ ꯑꯗꯨꯗ ꯑꯃꯨꯛ ꯊꯥꯔꯛꯇꯧꯕ
ꯍꯣꯏ ꯁꯤꯗꯁꯨ ꯌꯨꯁꯄꯨꯗꯤ ꯇꯧꯅꯤꯕꯣ ꯉꯥꯏꯍꯥꯛꯇꯦ
ꯎꯝ ꯍꯧꯖꯤꯛ ꯀꯩꯅꯣ ꯑꯗꯨꯝ ꯇꯧꯕ ꯈꯛꯇꯅꯦ ꯁꯤ ꯀꯩꯅꯣ ꯑꯁꯤ ꯑꯩꯈꯣꯏ ꯑꯩ ꯑꯩꯈꯣꯏꯅ ꯂꯧꯒꯅꯤ ꯍꯣꯏ ꯐꯝꯗꯣ ꯑꯗꯨꯗꯣ ꯍꯣꯡꯕ ꯑꯗꯨꯒꯤ ꯁꯤꯗ ꯑꯗꯨꯝ ꯁꯤꯖꯤꯟꯅ ꯁꯤꯖꯤꯟꯅꯔꯒ ꯑꯗꯨꯗ ꯑꯣꯏꯅ ꯑꯗꯨꯝ ꯑꯈꯣꯏ ꯃꯐꯝꯗ ꯑꯗꯨꯝ ꯁꯤꯖꯤꯟꯅꯔꯒ ꯇꯥꯡꯅ ꯇꯥꯡꯅ ꯑꯃꯨꯛ ꯌꯣꯟꯕ ꯌꯥꯏ ꯀꯩꯁꯨ ꯀꯥꯏꯗꯦ ꯑꯗꯨꯗꯤ
ꯅꯣꯏ ꯏꯁ꯭ꯇꯣꯔꯗꯨꯒꯤ ꯀꯩꯅꯣ ꯀꯩꯅꯣ ꯅꯝꯕꯔꯒꯨꯝꯗꯤ ꯂꯩꯕ꯭ꯔꯣ
ꯑꯥꯏ ꯄꯣꯂꯥꯞ ꯑ ꯁꯤꯔꯣ ꯏꯁꯇꯣꯔꯔꯣ ꯌꯨꯇꯨꯞꯇ ꯑꯗꯨꯝ ꯅꯝꯕꯔ ꯂꯧꯕ ꯌꯥꯏ ꯏꯁꯇꯣꯔ ꯑꯗꯨꯝ ꯃꯣꯏ ꯑꯦꯗꯚꯔꯇꯥꯏꯖꯀꯤ ꯂꯩꯒꯅꯤ ꯌꯨꯇ꯭ꯌꯨꯞꯇ ꯆꯦꯛ ꯇꯧꯋꯣ ꯅꯪꯁꯨ ꯃꯣꯏꯖꯨ ꯌꯨꯇ꯭ꯌꯨꯞꯇ ꯆꯦꯛ ꯇꯧꯔꯒ ꯂꯧꯕꯅꯦ
ꯁꯥ
ꯇꯨꯝꯃꯦ ꯂꯤꯁ ꯑꯥ ꯇ꯭ꯋꯦꯟꯇꯤ ꯀꯦ ꯊꯥꯔꯇꯤ ꯀꯦ ꯗꯨꯝ ꯐꯖ ꯐꯖꯕ ꯐꯪꯉꯦꯗ ꯑꯗꯨ ꯑꯣꯏꯔꯁꯨ ꯏꯟꯖꯤꯟ ꯂꯩꯗꯅ ꯑꯗꯨꯝ ꯁꯤꯗꯤ ꯆꯤꯡꯅꯤꯅ ꯊꯥꯔꯇꯤ ꯐꯥꯏꯞ ꯇꯨ ꯐꯣꯔꯇꯤ ꯑꯦꯔꯦꯟꯁꯇꯤ ꯑꯃ ꯐꯥꯏ
ꯗꯨꯒꯨꯝꯕꯒ ꯆꯦ ꯆꯥꯡ ꯒꯨꯝꯕ
ꯍꯣꯏ ꯍꯣꯏ ꯍꯣꯏ ꯆꯦ ꯆꯥꯡꯁꯨ ꯑꯗꯨꯝ ꯐꯖꯅ ꯌꯦꯡꯒꯅꯤꯗ
ꯕꯔ ꯂꯧꯔꯛꯑꯣ ꯑꯁꯤ ꯂꯩ ꯋꯥ ꯉꯥꯏꯍꯥꯛ ꯀꯣꯏ ꯊꯣꯛꯄ ꯆꯠꯄ ꯌꯥꯏꯅ ꯍꯥꯏꯕꯗꯤ ꯂꯩꯕꯀꯟꯗ ꯆꯠ ꯊꯥꯣꯛ ꯀꯣꯏꯕ ꯌꯥꯕ ꯀꯣꯏꯔꯒ ꯃꯅꯤꯄꯨꯔ ꯊꯥꯔꯁꯨ ꯌꯥꯏꯅ
ꯎꯝ ꯑꯗꯨꯝ ꯅꯪ ꯁꯤꯗ ꯂꯩꯌꯦꯐꯥꯎ ꯑꯗꯨꯝ ꯁꯤꯖꯤꯟꯅꯔꯣ
ꯍꯣꯏꯅꯦ ꯑꯗꯨꯕꯨꯗꯤ ꯍꯌꯦꯡ ꯂꯧꯕ ꯂꯣꯏꯔꯒ ꯉꯥꯡ ꯅꯁꯨ ꯌꯥꯏꯅꯦ
ꯎꯝ ꯍꯦꯛ ꯀꯣꯏꯕ ꯂꯣꯏꯔ ꯊꯥꯔꯗꯤ ꯅꯪ ꯀꯩꯅꯣ ꯑꯈꯣꯏ ꯇꯥꯟ ꯆꯠꯄꯗ ꯌꯥꯝ ꯗꯔꯀꯥꯔ ꯑꯣꯏꯒꯅꯤ ꯁꯤꯈꯛ ꯑꯈꯣꯏꯒꯤ ꯍꯣꯁꯄꯤꯇꯥꯜ ꯈꯛꯇ ꯅꯠꯇꯕ ꯄꯨꯒꯗꯧꯁꯨ ꯃꯐꯝ ꯇꯣꯉꯥꯟ ꯇꯣꯉꯥꯟ ꯆꯠꯀꯅꯤ ꯍꯥꯏ ꯑꯗꯨꯗ ꯒꯥꯔꯤ ꯃꯆꯥ ꯂꯩꯏꯗꯕꯁꯤꯡ ꯄꯩꯁꯥ ꯌꯥꯝ ꯇꯤꯡꯉꯦ ꯍꯥꯏꯕꯅꯦ
ꯍ‌ꯣꯏꯅꯦ ꯑꯗꯨꯕꯨꯗꯤ ꯂꯧꯕꯨ ꯂꯧꯈ꯭ꯔꯗꯤ ꯍꯣꯏꯅꯦ ꯑꯗꯨꯕꯨꯗꯤ ꯉꯥꯡꯅꯕ ꯌꯥꯔꯤꯅꯦ
ꯎꯝ ꯑꯗꯨꯒꯤ ꯑꯩꯗꯤ ꯑꯗꯨꯒꯤꯗꯃꯛ ꯍꯥꯏꯕꯅꯦ ꯑꯗꯨ ꯍꯧꯖꯤꯛꯅ ꯄꯥꯏꯔꯗꯤ ꯕꯖꯥꯔ ꯑꯗꯨ ꯑꯗꯥ ꯆꯠꯇ꯭ꯔꯁꯨ ꯅ‌ꯪ ꯆꯗꯒꯤ ꯁꯤꯗꯤ ꯒꯥꯔꯤ ꯌꯥꯝꯗ‌ꯦꯅ ꯑꯗꯨꯅ ꯑꯗꯨꯝ ꯍꯦꯟꯗꯤ ꯑꯣꯏꯔꯒ ꯑꯗꯨꯝ ꯍꯣꯏ ꯅꯣꯡꯐꯥꯗꯣꯛ ꯑꯗꯨꯝ ꯀ‌ꯣꯏꯊꯣꯛꯄ ꯈꯣꯠꯄꯗꯨꯁꯨ ꯇꯧꯔꯨꯁ‌ꯣ ꯇꯨꯝ ꯍꯦꯟꯗꯤ ꯑꯣꯏꯔꯗꯤ ꯅꯪ ꯑꯗꯨꯝ ꯒꯥꯔꯤ ꯌꯥꯝꯃꯁꯨ ꯑꯗꯨꯝ ꯊꯧꯕ ꯑꯗꯨꯝ ꯉꯝꯒꯅꯤ ꯍꯥꯏꯕꯅꯤꯗ ꯑꯗꯨꯒꯤ ꯑꯗꯨꯝ ꯍꯥꯏꯝꯅꯤꯗ ꯒꯥꯔꯤ ꯑꯁ ꯂꯝꯕꯤ ꯐꯠꯇꯦ ꯆꯤꯡꯅ‌ꯦ ꯍꯥꯏ ꯀꯤꯅ ꯂꯩꯔꯗꯤ ꯁꯨꯛ ꯊꯧ ꯊꯧꯕ ꯍꯩꯔꯣꯏ ꯌ‌ꯦ ꯒꯥꯔꯤꯗꯤ
ꯍ‌ꯣꯏꯅꯦ ꯑꯗꯨꯏ ꯅꯣꯡꯃꯇ ꯊꯧꯗ‌ꯣꯏꯕꯨ ꯈꯔꯗꯤ ꯀꯤꯕ ꯇꯥꯕꯅꯤꯅꯦ
ꯁꯥꯏꯀꯜ ꯄꯨꯔꯥ ꯐꯤꯠ ꯄ꯭ꯔꯣ ꯑꯣꯏꯔꯗꯤ ꯀꯩꯁꯨ ꯀꯤꯅꯤꯡꯉꯥꯏ ꯂꯩꯇ‌ꯦ ꯑꯩꯈꯣꯏ
ꯁꯥꯏꯀꯜꯕꯨꯗꯤ ꯃꯤꯠ ꯈꯨꯝꯔꯒ ꯈꯔꯥ ꯊꯧꯕ ꯍꯩꯗꯥ
ꯍꯁ ꯑꯩꯈꯣꯏꯕꯨ ꯁꯥꯏꯀꯜ ꯑꯩꯈꯣꯏꯕꯨ ꯀꯩꯅꯣ ꯑ‌ꯦꯛꯇꯤꯕꯥ ꯃꯤ ꯇꯝꯕꯤꯗꯦ ꯏꯁꯥꯅ ꯁꯤꯅꯤ ꯁꯤꯅꯤ ꯍꯥꯏꯔꯒ ꯂꯥꯏꯅ ꯆꯠꯕꯅ‌ꯦ ꯁꯩꯀꯜꯅ ꯍꯦꯟꯅ ꯂꯨꯕꯅꯦ ꯀꯔꯤꯗꯅ ꯉꯥꯏ ꯅꯪ ꯍꯦ ꯅꯁꯥ ꯌꯥꯝ ꯐꯔꯒ
ꯍ‌ꯦ ꯑꯩ ꯂꯧꯔꯁꯨ ꯑꯗꯨꯝꯕ ꯂꯧꯔ‌ꯣꯏ ꯑꯦꯛ ꯇꯤꯋꯥ ꯑꯗꯨꯝ ꯂꯧꯅꯤ ꯑꯦꯛ ꯇꯤꯋꯥ ꯑꯗꯨꯝ
ꯎꯝ ꯍꯣꯏ ꯍꯣꯏ ꯍꯦꯛꯇ ꯑꯗꯨꯝ ꯑꯦꯟꯇ‌ꯣꯛꯇ ꯇꯧꯁꯦ ꯏꯟꯖꯤꯟ ꯀꯜꯂꯦꯕ ꯃꯈꯣꯟꯁꯨ ꯅꯨꯡꯉꯥꯏ
ꯑꯩ ꯏꯁꯥꯒ ꯆꯥꯅꯗ꯭ꯔꯗꯤ
ꯑꯛꯇꯤꯚ ꯑꯛꯇꯤꯚ ꯗꯒꯤ ꯄꯤꯛꯀꯤꯅꯦ ꯑꯦꯟꯇꯣꯛꯅ ꯀꯔꯤꯅꯣ
ꯑ‌ꯣ ꯑꯗꯨꯗꯤ ꯌꯥ
ꯑꯗꯨꯅꯤ ꯃꯈꯣꯟꯁꯨ ꯌꯥꯝ ꯅꯨꯡꯉꯥꯏꯕ ꯇꯥꯕ ꯇꯤꯀꯤꯚꯥ ꯗꯤ
ꯄꯥꯔꯠꯇꯤꯗ ꯏꯃꯥꯟꯅꯕꯤ ꯑꯃꯥꯕꯨꯗꯤ ꯂꯩꯕꯅꯦ ꯃꯥꯉ‌ꯣꯟꯅ ꯍꯪꯉꯖꯨ ꯌꯥꯗꯤ ꯌꯥꯏ
ꯒ‌ꯣꯍꯥꯇꯤꯔꯣ
ꯍ‌ꯣꯏ
ꯃꯣꯏ ꯈꯪꯉꯝꯃꯣꯏ ꯑꯗꯨꯝ ꯏꯁꯇꯣꯔꯗ ꯐꯖꯅ ꯀꯟꯇꯦꯛ ꯂꯧꯔꯒ ꯁꯤꯅꯤ ꯁꯤꯅꯤ ꯆꯠꯀꯗꯧꯕꯗꯣ ꯌꯤꯇꯨꯕ ꯇ ꯍꯥꯟꯅ ꯌꯦꯡꯉꯒ ꯆꯠꯀꯗꯧꯕꯅꯤ
ꯅ‌ꯣꯏꯒꯤ ꯑꯃꯥ ꯑꯛꯇꯤꯚꯥ ꯂꯧꯏꯕ ꯄꯨꯗꯤ ꯗꯥꯎ ꯌꯥꯝ ꯌꯥꯏꯅ‌ꯦ
ꯑꯗꯨꯗꯤ ꯐ꯭ꯔꯤꯗ ꯐꯪꯉꯒ ꯆꯞ ꯃꯥꯅꯔꯦ
ꯀꯔꯥꯏꯗꯒꯤ ꯍꯧꯖꯤꯛ ꯑꯗꯨ ꯄꯨꯔꯒ ꯃꯅꯤ ꯑꯥ ꯑꯈꯣꯏ ꯃꯐꯝꯗ ꯌꯣꯜꯂꯗꯤ ꯁꯕꯦꯟꯇꯤ ꯁꯤꯛꯁ ꯇꯤ ꯗꯋꯥꯏꯗ ꯌ‌ꯣꯜꯂꯅꯤ
ꯇ ꯑꯥ ꯑꯗꯨꯃꯛꯇꯤ ꯌꯧꯔ‌ꯣꯏ ꯀꯅꯥꯟ ꯂꯩꯒꯦ ꯑꯗꯨꯕ‌ꯣ
ꯅꯪ ꯈꯪꯗ꯭ꯔꯒ ꯇ꯭ꯋꯦꯟꯇꯤ ꯇꯨ ꯃꯣꯗꯦꯜꯗꯨꯕꯨ ꯐꯣꯔꯇꯤ ꯈꯛꯇꯤ ꯌꯣꯜꯂꯗꯤ ꯂꯣꯜꯔꯦꯗꯅ ꯇ꯭ꯋꯦꯟ ꯇꯨ ꯃꯣꯗꯦꯜ